ꯍꯜꯂꯣ
ꯀꯩꯗꯧꯕꯤꯔꯝꯃꯤꯅꯣ
ꯏꯔꯨꯖꯕ ꯂꯣꯏꯔꯒ ꯁꯨꯝ ꯂꯩꯔꯝꯃꯤꯅꯤ
ꯀꯔꯤ ꯌꯦꯟꯖꯥꯡ ꯆꯒ꯭ꯔꯒꯦ
ꯆꯥꯛ ꯆꯥꯗ꯭ꯔꯦꯗ ꯉꯁꯤꯗꯤ ꯈꯔ ꯊꯦꯡꯉꯦ ꯅꯪꯗꯤ ꯀꯩꯅꯤꯗꯪ ꯆꯥꯔꯕ
ꯏꯔꯣꯟꯕ ꯆꯥꯏꯑ ꯑꯩꯈꯣꯏꯅ ꯉꯟꯅ ꯆꯥꯏꯑꯦ ꯑꯩꯗꯤ ꯗꯤꯄꯥꯔꯠꯃꯦꯟꯗ ꯆꯠꯀꯦꯅ ꯊꯣꯛ ꯂꯩ
ꯑꯩꯈꯣꯏꯁꯨ ꯑꯩꯈꯣꯏꯁꯦꯅ ꯊꯣꯡꯉꯦ ꯑꯩꯁꯨ ꯆꯥꯛꯄꯨꯗꯤ ꯊꯥꯡꯒꯠꯂꯝꯕꯅꯦ ꯃꯤ ꯁꯔꯨꯛꯁꯨ ꯍꯥꯞꯄ ꯂꯧ ꯈꯣꯒꯠꯄ ꯀꯥꯡꯕꯨ ꯑꯇꯣꯞꯄ ꯂꯝꯗꯒꯤꯅꯦ ꯊꯣꯛꯑꯦꯕ ꯑꯗꯨꯗꯨꯒꯤ ꯃꯣꯏ ꯑꯩꯈꯣꯏꯗꯤ ꯃꯣꯏ ꯆꯥꯔ ꯂꯥꯛꯇꯣꯏꯕꯣꯏ ꯅꯤꯡꯉꯨꯔꯕ ꯑꯗ ꯃꯣꯏ ꯍꯥꯞꯅꯦ ꯑꯦ ꯃꯣꯏ ꯑꯥꯟꯗꯒꯤ ꯃꯣꯏ ꯃꯔꯤ ꯍꯥꯏꯕ꯭ꯔꯥ ꯃꯉꯥ ꯍꯥꯏꯕ꯭ꯔꯥ ꯀꯩꯅꯣ
ꯑꯇꯣꯞꯄ ꯂꯝꯗꯒꯤ ꯂꯥꯛꯏꯌꯦ ꯑꯗꯨꯒꯤ ꯑꯃꯨꯛ ꯑꯃ ꯉꯁꯤ ꯑꯃ ꯌꯩꯗꯣꯏꯅꯤ
ꯑꯣ ꯑꯅꯤꯃ ꯈꯥꯎꯈ꯭ꯔꯕ ꯈꯥꯎꯗ꯭ꯔꯤꯕ
ꯑꯃ ꯇꯧꯈ꯭ꯔꯦ ꯑꯃ ꯌꯩꯕ ꯂꯣꯏꯈ꯭ꯔꯦ ꯑꯗꯨꯒ ꯑꯃ ꯉꯁꯤꯒꯤꯁꯦ ꯈꯥꯎ ꯈꯥꯎꯅ ꯃꯤꯅ ꯑꯃꯨꯛ ꯈꯣꯝꯒꯠꯂꯒ ꯍꯣꯔꯦꯟ ꯌꯩꯗꯣꯏꯅꯦꯕ
ꯑ
ꯑꯗꯨꯒ ꯑꯃꯗꯤ ꯈꯔ ꯊꯥꯕ ꯊꯦꯡꯕꯒꯤ ꯐꯧ ꯁꯥꯠꯄ ꯍꯧꯔꯛꯄ ꯐꯗ ꯉꯥꯏꯔꯤ
ꯑꯪꯑꯥ
ꯅꯣꯏꯒꯤꯗꯤ ꯂꯣꯏꯒꯔꯕ ꯀꯃꯥꯏꯅ ꯇꯧꯔꯦ
ꯈꯣꯏꯒꯤꯗꯤ ꯀꯩꯅꯣꯅꯤꯗ ꯁꯪꯉꯝ ꯑꯃꯈꯛꯇꯅꯤꯅ ꯅꯨꯃꯤꯠꯇꯨꯗ ꯑꯗꯨꯝ ꯈꯥꯎꯔꯦ ꯈꯥꯎꯕꯗꯨꯗꯤ ꯀꯩꯅꯣ ꯃꯤ ꯅꯦꯛꯊꯣꯛꯑꯒ ꯈꯥꯎꯕ ꯑꯣꯏꯔ ꯃꯥꯜꯂꯦꯕꯀꯣ ꯑꯗꯨꯅ ꯌꯩ ꯑꯥ ꯈꯣꯏ ꯕꯥꯒꯤ ꯈꯪꯅ ꯇꯤꯟꯅꯕ ꯁꯨꯝ ꯃꯣꯏ ꯀꯩꯅꯣ ꯇꯧꯃꯤꯟꯅꯕ ꯏꯁꯩ ꯀꯩꯀꯥ ꯇꯧꯃꯤꯅꯕꯒꯩ ꯗꯨꯝ ꯃꯣꯏ ꯇꯧꯔꯒ ꯌꯩ ꯕꯅꯦ ꯑꯗ ꯈꯣꯏ ꯁꯥꯒꯩꯒꯤ ꯀꯩꯅꯣ ꯀꯩ ꯇꯧꯔꯒ ꯃꯣꯏ ꯇꯥꯃꯣꯖꯤꯡ ꯈꯔ ꯇꯧꯔꯒ ꯑꯗꯒꯤ ꯏꯟꯗꯣꯝꯆꯥ ꯑ ꯏꯃꯥꯕꯣꯛ ꯃꯣꯏꯒ ꯌꯥꯎꯔꯒ ꯌꯩꯕꯅꯦ ꯅꯨꯃꯤꯠꯇꯨꯗ ꯑꯗꯨꯝ ꯂꯣꯏꯁꯜꯂꯦ ꯑꯗ ꯑꯗꯨ ꯅꯨꯃꯤꯠꯇꯨꯗ ꯑ ꯑꯩꯖꯨ ꯆꯥꯛ ꯏꯁꯤꯡꯗꯣ ꯀꯩꯅꯣ ꯇꯧꯕꯒꯤ ꯑꯉꯥꯡꯅ ꯒ꯭ꯌꯥꯟ ꯇꯥꯔꯔꯣꯏ ꯂꯥꯛꯑꯣꯅ ꯅꯍꯥ ꯆꯥꯛꯇꯨꯕꯨꯗꯤ ꯑꯩꯅ ꯊꯣꯡꯕ
ꯎꯝ
ꯔꯝꯃꯒ ꯅꯨꯡꯗꯤꯟ ꯊꯦꯡꯉꯀꯥꯟꯗ ꯍꯥꯏꯒꯠꯂꯛꯄꯅꯦꯕ ꯅꯣꯡꯃꯥꯏꯖꯤꯡꯂ ꯀꯩꯅꯣꯝ ꯇꯥꯕꯗꯒꯤ ꯑꯩꯅ ꯁꯇꯤꯖꯨꯨ ꯂꯩ ꯍꯥꯏꯗꯔꯛꯀꯦꯅ
ꯐꯧꯖꯦ ꯑꯅꯤꯔꯛ ꯆꯥꯕꯤꯅꯗꯤ ꯍꯦꯟꯅ ꯌꯥꯝ ꯊꯣꯛ ꯃꯥꯜꯂꯦ ꯑꯁꯦꯡꯕ ꯃꯁꯥꯒꯤ ꯄꯣꯏꯅꯨꯗꯣ ꯑꯗꯨꯗꯒꯤ ꯁꯨꯝ ꯑꯍꯟꯒꯩꯅ ꯍꯥꯏꯅꯕꯒꯤ ꯋꯥꯅꯦ ꯑꯅꯤꯔꯛ ꯆꯥꯕꯤ ꯇꯧꯕꯒꯤ ꯑꯍꯥꯝꯕꯒꯤ ꯂꯣꯟꯖꯦ ꯍꯥꯏꯗꯤ ꯍꯥꯟꯅꯗꯤ ꯇꯧꯅꯔꯝ ꯄꯣꯟꯇꯦꯗꯅ ꯑꯁꯦꯡꯕꯒꯤꯗꯤ ꯍꯧꯖꯤꯛ ꯑꯥ ꯍꯨꯟꯅꯔꯒ ꯄꯣꯏꯅꯨꯗ ꯂꯣꯏ ꯏꯅꯤꯗꯅ ꯁꯤꯗꯒꯤ ꯈꯣꯏꯒꯤ ꯑꯅꯤꯔꯛ ꯆꯥꯕꯤꯒꯤ ꯑꯉꯟ ꯐꯧꯖꯦ ꯁꯤꯅ ꯍꯦꯟꯅ ꯊꯣꯛꯄ ꯍꯥꯏꯗꯤ ꯌꯥꯝ ꯊꯣꯛꯄ ꯍꯦꯜꯂꯦꯌꯦ
ꯎꯝ ꯁꯤꯖꯦ ꯎꯝ ꯀꯩꯅꯣꯔꯣꯝꯗꯗꯤ ꯍꯥꯏꯗꯤ ꯁꯨꯝ ꯇꯦꯟꯊꯥꯒꯨꯝꯕ ꯑꯗꯩ ꯋꯥꯡꯒꯣꯏꯒꯨꯝꯕ ꯀꯩꯅꯣ ꯇꯧꯕ ꯂꯩꯗꯅ ꯁꯨꯝ ꯄꯥꯠ ꯂꯩ ꯖꯕ ꯃꯁꯥꯒꯤ ꯀꯦꯅꯦꯜ ꯗꯥꯝ ꯇꯨꯔꯦꯟ ꯀꯩꯀꯥ ꯃꯔꯥꯡ ꯀꯥꯏꯅ ꯂꯩꯖꯕ ꯃꯤꯗꯗꯤ ꯑꯗꯨꯝ ꯑꯉꯟ ꯐꯧꯖꯦ ꯑꯅꯤꯔꯛ ꯅꯣ ꯇꯧꯕ ꯑꯩꯅ ꯁꯨꯝ ꯊꯥꯏꯅ ꯋꯥꯔꯤ ꯁꯥꯟꯅꯒꯤꯕꯗ ꯑꯗꯨꯝ ꯏꯃꯥꯟꯅꯕꯒꯩ ꯑꯗꯨꯝ ꯀꯥꯟꯗ ꯃꯣꯏ ꯁꯨꯃꯥꯏꯅ ꯑꯉꯟ ꯐꯧ ꯂꯣꯛꯄꯩ ꯑꯊꯦꯡꯕ ꯍꯥꯏꯅ ꯇꯧꯔꯒ ꯇꯦꯟꯊꯥꯔꯣꯝꯗꯖꯨ ꯏꯃꯥꯟꯅꯕꯤ ꯂꯩꯕꯒꯩꯗꯨꯅ ꯗꯨꯝ ꯍꯥꯏꯒꯤꯕꯀꯣ ꯑꯗ ꯍꯥꯏꯗꯤ ꯑꯈꯣꯏ ꯁꯣꯂꯣꯝꯗꯗꯤ ꯇꯧꯔꯛꯄꯗꯣ ꯀꯨꯏꯗ꯭ꯔꯤꯗꯅ ꯑꯗꯨꯒ ꯃꯣꯏꯔꯣꯝꯗ ꯂꯣꯛꯄꯗꯨꯗꯤ ꯑꯩꯅꯒ ꯑꯗꯨꯝ ꯊꯥꯏꯅ ꯀꯌꯥ ꯊꯣꯛꯀꯦ ꯁꯪꯉꯝꯗ ꯍꯥꯏꯕꯁꯦ ꯑꯗꯨꯝ ꯊꯣꯛꯇꯤ ꯊꯣꯛꯑꯦꯕ ꯃꯣꯏꯖꯨ ꯐꯖꯅ ꯁꯤꯦꯡꯉꯥꯏ ꯍꯂꯦꯂꯤꯌꯥ ꯍ ꯍꯝꯗꯗꯣꯡꯕꯅ ꯔꯪꯒ ꯇꯧꯗꯧ ꯃꯥꯂꯦ
ꯎꯝ ꯋꯥꯕꯗꯤ ꯐꯖꯅ ꯋꯥꯅꯕꯖꯥꯅꯤ ꯃꯁꯤ ꯍ ꯐꯧꯗꯨ ꯎꯔꯒꯕꯨꯗꯤ ꯐꯕ
ꯃꯥꯅꯦ ꯃꯥꯅꯦ ꯃꯥꯅꯦ ꯀꯣꯛ ꯆꯥꯛꯄ ꯊꯕꯛꯅꯤꯗ ꯀꯅꯥꯒꯨꯝꯕ ꯍꯥꯏꯗꯤ ꯍꯥꯏꯗꯤ ꯁꯨꯝ ꯂꯧ ꯎꯕꯖꯦ ꯁꯨꯝ ꯕꯤꯠ ꯂꯩꯅ ꯎꯗꯕ ꯑꯗꯩ ꯑꯣꯏꯅꯕ ꯈꯝꯅꯕ ꯇꯧꯗꯕ ꯀꯥꯡꯕꯨꯅꯗꯤ ꯑꯁ ꯋꯥꯜꯂ ꯆꯥꯕꯅ ꯐ ꯐꯩ ꯍꯥꯏꯗꯤ ꯋꯥꯕꯗꯣ ꯑꯗꯨꯃꯥꯏꯅ ꯇꯧꯗꯅ ꯍꯥꯏꯗꯤ ꯄꯩꯁꯥ ꯄꯥꯏꯕ ꯀꯅꯥꯒꯨꯝꯕ ꯑꯃ ꯂꯧ ꯂꯩꯖꯔꯒꯖꯨ ꯑꯁ ꯃꯤꯉꯣꯟꯗ ꯎꯍꯟꯒꯔ꯭ꯦꯗ ꯀꯩꯅꯣ ꯇꯧꯋꯦ ꯒꯥꯌꯅꯒ ꯍꯦꯛ ꯍꯥꯏꯔꯛꯄ ꯑꯗꯨꯝ ꯃꯌꯥꯝ ꯊꯦꯡꯅꯩꯌꯕ
ꯍꯧꯖꯤꯛꯇꯤ ꯂꯧ ꯎꯕꯖ ꯁꯦ ꯌꯥꯝ ꯀꯩꯅꯣ ꯇꯧꯔꯦꯗ ꯍꯥꯏꯗꯤ ꯁꯨꯕꯤꯅꯕꯁꯨ ꯈꯨꯂꯪꯒꯤ ꯃꯤꯁꯦ ꯂꯩꯔꯛꯇ꯭ꯔꯕꯅꯤ ꯅ ꯊꯕꯛ ꯁꯨꯕ ꯃꯤꯁꯤꯡꯁꯤꯁꯨ ꯃꯣꯏ ꯈꯔ ꯈꯛ ꯉꯥꯏꯔꯕꯅꯤꯅ ꯆꯥꯎꯔꯦꯕ
ꯃꯥꯅꯦ ꯁꯥꯒꯖꯦ ꯃꯣꯏꯅ ꯄꯤꯌꯣ ꯍꯥꯏꯕꯗꯣ ꯌꯥꯗ꯭ꯔꯗꯤ
ꯄꯩꯁꯥꯒꯤ ꯋꯥꯉꯥꯡ ꯅꯠꯇꯅ ꯑꯗꯨꯝ ꯈꯪ ꯃꯔꯩ ꯃꯔꯥꯡ ꯌꯥꯝ ꯇꯧꯕꯗꯣ ꯑꯣ ꯇꯧꯋꯦꯕ ꯍꯧꯖꯤꯛꯀꯥꯟꯁꯦ ꯊꯕꯛ ꯁ ꯍꯥꯞꯄꯤꯅꯕꯁꯦ ꯌꯥꯝ ꯂꯩꯔꯛꯇ꯭ꯔꯕꯅꯤꯅ ꯑꯗꯨ ꯃꯣꯏ ꯅꯠꯇ꯭ꯔꯗꯤ ꯁꯨꯕꯤꯅꯕ ꯂꯩꯇꯦ ꯑꯗꯨ ꯈꯪꯕꯅꯤꯅ ꯃꯣꯏꯅꯁꯨ ꯈꯨꯗꯣꯡꯆꯥꯥꯕꯗꯣ ꯂꯧꯕ ꯍꯥꯏꯇꯥꯔꯦ ꯑꯗꯨ ꯑꯣꯏꯅꯦ ꯍꯣꯏ ꯍꯣꯏ ꯃꯣꯏꯅ ꯍꯥꯏꯅꯤꯡ ꯍꯥꯏꯅꯤꯡꯕ ꯉꯥꯡꯅꯤꯡ ꯉꯥꯡꯅꯤꯡ ꯑꯗꯨꯅꯅꯦ ꯑꯩꯈꯣꯏꯒꯤ ꯈꯣꯝꯒꯠꯄꯒꯤꯒ ꯍꯩꯔꯣꯛꯇꯒꯤꯅꯦꯕ ꯇꯧꯔꯤꯁꯦ ꯈꯣꯝꯀꯠꯄꯒꯤ ꯈꯥꯎꯕꯒꯤꯅ ꯑꯩꯈꯣꯏ ꯁ꯭ꯋꯥꯏꯗꯒꯤ ꯇꯧꯔꯒꯁꯨ
ꯎꯝ
ꯑꯗꯨꯃ ꯁꯁ꯭ꯋꯥꯏꯗ ꯋꯥ ꯌꯥꯝ ꯌꯥꯝꯅꯔꯕ ꯁ꯭ꯋꯥꯏꯗꯒꯤ ꯇꯧꯅꯦꯅ ꯇꯧꯕꯗꯣ ꯑꯗꯨꯝ ꯑꯩꯈꯣꯏꯒꯤ ꯄꯩꯁꯥ ꯁꯥꯁꯨ ꯇꯤꯡꯕ ꯑꯗꯒꯤ ꯑꯗꯨꯝ ꯌꯥꯝꯅ ꯈꯪꯗꯦ ꯃꯣꯏꯗꯣ ꯈꯔ ꯆꯥꯎꯔꯦ ꯍꯥꯏꯇꯥꯔꯦ ꯃꯤ ꯂꯩꯔꯛꯇꯕꯒꯤ
ꯃꯣꯏ ꯈꯔ ꯈꯛꯇꯅ ꯑꯗꯨꯝ ꯁꯨꯔꯕꯅꯤꯅꯀꯣ ꯁꯨꯕꯤꯅꯕ ꯂꯩꯇꯕꯅꯤꯅ
ꯎꯝ ꯇꯧꯅꯦ ꯑꯗꯣ ꯋꯥꯅꯁꯨ ꯋꯥꯅ ꯅꯣꯡꯃ ꯈꯛꯇꯪꯗꯒ ꯂꯣꯏꯁꯤꯟꯈꯤꯕ꯭ꯔꯒꯗꯤ ꯋꯥꯏꯑꯦ ꯑꯗꯨ ꯑꯣꯏꯔꯒꯁꯨ ꯑꯗꯨꯅ ꯦ ꯐꯥꯎꯕꯗꯤ ꯂꯩꯔꯦ ꯍꯥꯏ
ꯍꯣꯏ ꯑꯗꯨꯒ ꯃꯣꯏ ꯍꯧꯖꯤꯛꯀꯥꯟ ꯍꯧꯖꯤꯛꯀꯥꯟ ꯈꯥꯎꯋꯩꯒꯤ ꯃꯦꯆꯤꯟ ꯑꯃ ꯊꯣꯛꯑꯦꯗꯅꯀꯣ ꯑ ꯑꯗꯨ ꯑꯗꯨꯒ ꯍꯣꯏ ꯀꯣꯝꯕꯗꯤ ꯌꯥꯝ ꯀꯣꯝꯕ ꯑꯗꯣ ꯀꯩꯅꯣ ꯇꯧꯋꯅꯦ ꯀꯔꯤ ꯐꯧ ꯌꯥꯝ ꯃꯥꯡꯕꯗꯣ ꯑꯗꯨꯗꯨꯗꯤ ꯇꯧꯋ ꯑꯥ ꯃꯥꯡꯉꯦ ꯑꯗꯨꯝ ꯆꯤꯊ ꯍꯧꯕ ꯑꯗꯨꯝ ꯑꯗꯣ ꯍꯥꯏꯗꯤ ꯃꯤꯁꯤꯡꯁꯤꯅ ꯃꯤꯗꯣ ꯉꯥꯡꯅꯗꯧ ꯊꯣꯔꯛꯄꯨꯗꯤ ꯌꯥꯝꯅ ꯃꯔꯩ ꯃꯔꯥꯁꯨ ꯇꯧꯔꯝꯅꯤ ꯈꯤꯇꯪ ꯃꯥꯡ ꯊꯈ꯭ꯔꯥꯒ
ꯎꯝ
ꯈꯨꯂꯪꯗ ꯑꯃꯨꯛ ꯇꯧꯔꯒꯗꯤ ꯄꯩꯁꯥꯁꯨ ꯑꯃꯨꯛ ꯍꯦꯟꯅꯕꯨꯗꯤ ꯆꯪꯕꯀꯣ ꯐꯧꯗ ꯃꯥꯡꯊꯣꯛꯈ꯭ꯔꯤꯗꯨꯅ ꯀꯣꯝꯁꯨ ꯀꯣꯝꯕ ꯑꯗꯒꯤ ꯈꯨꯂꯪꯗꯁꯨ ꯃꯃꯟ ꯑꯃꯨꯛ ꯍꯟꯊꯔꯛꯄ ꯑꯃꯥꯗꯤ ꯑꯃꯅꯦꯕꯀꯣ ꯍꯥꯏꯗꯤ ꯄꯥꯊꯣꯛ ꯅꯛꯅꯔꯨꯔꯒꯗꯤ
ꯎꯝ ꯅꯥꯟ ꯃꯤꯉꯣꯟꯗ ꯍꯥꯏꯖꯕ ꯑꯃ ꯆꯪꯉꯦꯗꯅ ꯑꯃꯗꯨꯅ ꯎꯝ
ꯑꯗꯣ ꯍꯧꯖꯤꯛꯀꯥꯟ ꯁ꯭ꯋꯥꯏꯗꯁꯨ ꯌꯥꯝ ꯇꯧꯅꯩꯌꯦ
ꯎꯝ ꯎꯏ ꯎꯒꯤ ꯑꯃ ꯈꯥꯎꯕꯒꯤ ꯑꯗꯒꯤ ꯌꯩꯕꯒꯤ ꯃꯦꯆꯤꯟꯗꯣ ꯇꯣꯉꯥꯟꯕ ꯑꯃꯈꯛ ꯑꯣꯏꯌꯦꯕꯀꯣ ꯍꯧꯖꯤꯛꯀꯤꯗꯣ ꯁꯥꯡꯅ ꯑꯃ ꯏꯟꯊꯣꯛꯑꯒ ꯀꯩꯅꯣ ꯍꯧꯁꯦ ꯍꯦꯛꯇ ꯃꯤꯅ ꯍꯥꯏꯖꯔꯛꯄꯩ ꯇꯥꯏꯞꯇ ꯇꯟ ꯇꯔꯒ ꯐꯌꯦꯞ ꯇ ꯍꯥꯏꯗꯣꯛ ꯍꯥꯏꯄ ꯑꯃ ꯎꯏ ꯌꯥꯝ ꯅꯨꯡꯉꯥꯏ ꯌꯦꯡꯗ
ꯑꯥ ꯃꯦꯆꯤꯟꯁꯨ ꯌꯥꯝꯗ꯭ꯔꯕꯅꯤꯅꯅꯦ ꯈꯋꯦꯒꯤ ꯃꯦꯆꯤꯟꯁꯨ ꯌꯥꯝꯗ꯭ꯔꯕꯅꯤ ꯍꯧꯖꯤꯛꯁꯦ ꯀꯣ ꯑꯗꯣ ꯈꯤꯇꯪ ꯌꯥꯅ ꯌꯥꯅꯕ ꯀꯩꯅꯣ ꯇꯧꯔꯒ ꯁꯦꯝꯟꯕꯤꯔꯒ ꯈꯟꯕꯖꯥꯠ ꯅꯠꯇꯦ ꯃꯦꯆꯤꯟ ꯃꯄꯨꯁꯤꯡꯁꯤꯁꯨ ꯑꯗꯨꯝ ꯃꯔꯩ ꯃꯔꯥ ꯇꯧꯋꯤ ꯄꯩꯁꯥ ꯍꯥꯞꯀꯦ ꯍꯥꯏꯔꯒꯅ ꯍꯦꯛ ꯌꯥꯕꯤ ꯈꯤꯇꯪ ꯄꯦꯠꯄ ꯑꯣꯏꯔꯣꯒ ꯌꯥꯅꯕ ꯑꯗꯨꯝ ꯁꯦꯝꯃꯒꯀꯣ ꯌꯥꯅ ꯌꯥꯅꯕ ꯇꯧꯕꯤ ꯀꯦꯗꯣ ꯈꯟꯗꯦꯕ ꯍꯧꯖꯤꯛꯀꯥꯟꯁꯦ ꯍꯥꯏꯗꯤ ꯃꯦꯆꯤꯟꯗꯨꯁꯨ ꯌꯥꯝꯗ꯭ꯔꯕꯅꯤꯅ ꯑꯗꯨꯝ ꯃꯣꯏꯅ ꯑꯃꯨꯛ ꯌꯥꯏꯕꯤꯌꯣ ꯌꯥꯗ꯭ꯔꯗꯤ ꯌꯥꯔꯣꯏꯗꯣꯏꯅꯤꯗꯣ
ꯎꯝ ꯍꯗ ꯀꯥꯡꯗ ꯀꯩꯅꯣ ꯀꯤꯍꯣꯝ ꯆꯥꯐꯝ ꯉꯍꯥꯡꯒꯦ ꯑꯩꯈꯣꯏꯅ ꯆꯠꯄꯗ ꯆꯠꯂꯣꯏꯗ꯭ꯔꯣ
ꯆꯠꯂꯣꯏꯗ ꯀꯥꯡꯒ ꯆꯠꯄꯁꯦ ꯌꯥꯝ ꯇꯜꯂꯦ ꯃꯤ ꯌꯥꯝ ꯆꯤꯟꯕꯗꯣ ꯇꯜꯂꯦ ꯍꯩꯅꯗꯦꯕ ꯇꯤꯟꯚ ꯑꯩꯅꯤꯔ ꯑꯅꯤꯔꯛ ꯆꯠꯂꯨꯔꯦ ꯑꯗꯣ ꯇ꯭ꯔꯥꯐꯤꯛ ꯖꯥꯝꯒ ꯊꯣꯛꯑꯦ
ꯑꯥꯎ
ꯇꯜꯂꯦꯕ ꯍꯩꯅꯗꯦꯕ ꯅꯪꯗꯤ ꯂꯥꯛꯀꯗ꯭ꯔꯣ ꯀꯥꯡꯒꯗꯤ ꯌꯨꯝꯗ
ꯎꯝ ꯑꯩꯈꯣꯏ ꯁꯤꯗ ꯂꯩꯃꯤꯟꯅꯔꯒ ꯂꯩꯃꯤꯟꯅꯕ ꯀꯩꯅꯣꯗꯣ ꯏꯃꯥꯟꯅꯗ ꯆꯠꯁꯤꯔꯥ ꯀꯗ ꯍꯥꯏꯅꯔꯝꯃꯤ ꯎ꯭ꯔꯦ ꯅ ꯍꯥꯏꯗꯤ ꯁꯣꯝꯗ ꯑꯃꯨꯛ ꯒ꯭ꯂꯥꯁ ꯀꯥꯕ ꯑꯃ ꯍꯧꯔꯛꯇꯣꯔꯔꯕ ꯑꯗꯒꯤ ꯑꯃꯨꯛ ꯊꯕꯛꯁꯦ ꯇꯧꯕ ꯇꯧꯕ ꯃꯌꯥꯝ ꯑꯃ ꯂꯩꯔꯦꯕ ꯍꯥꯏꯗꯤ ꯀꯩꯅꯣ ꯎꯝ ꯑꯛꯇꯪ ꯁꯤꯗ ꯂꯩꯔꯤꯉꯩꯁꯤꯗ ꯂꯥꯏꯛꯐꯝꯝꯕ ꯑꯝꯇ ꯆꯠꯁꯦ ꯍꯥꯏꯕꯁꯨ ꯍ ꯍꯦꯛ ꯁꯪꯅꯗꯦꯕ ꯍꯥꯏꯗꯤ ꯑꯩꯅ ꯑꯃꯨꯛ ꯁꯤꯜꯂꯛꯄ ꯀꯥꯟꯗ ꯃꯥ ꯀꯨꯝꯕ ꯃꯥ ꯀꯨꯝꯃꯀꯥꯟꯗ ꯑ ꯅꯨꯡ ꯆꯤꯟꯕ ꯑꯗꯩ ꯍꯧꯖꯤꯛ ꯏꯅꯃꯨ ꯄ꯭ꯔꯖꯦꯟꯇꯦꯁꯟ ꯄꯤꯕꯩ ꯈꯣꯠꯄꯩ ꯇꯧꯗꯧꯔꯤꯕ ꯃꯌꯥꯝꯗꯨ ꯀꯣꯛꯁꯦ ꯁꯥꯏ ꯌꯩꯊꯣꯛꯁꯤꯔꯅ ꯑꯩꯁꯨ ꯑꯗꯨꯗꯤ ꯑꯦꯄ꯭ꯂꯤꯀꯦꯁꯟ ꯄꯤꯔꯦ ꯉꯍꯥꯟꯗꯣ ꯑꯩꯈꯣꯏ ꯀ꯭ꯂꯥꯁꯀꯤ ꯃꯤ ꯉꯥꯡꯗꯣ ꯁꯥꯏꯟ ꯇꯧꯔꯒ ꯑꯗꯨꯒ ꯌꯥꯔꯛ ꯇꯔꯕ
ꯎꯝ ꯃꯣꯏꯁꯨ ꯂꯣꯏꯁꯤꯟꯕ ꯑꯃ ꯅꯥꯅꯤꯡꯉꯝꯃꯅꯤ
ꯑꯗꯨꯒꯤꯕꯨꯗꯤ ꯍꯥꯏꯗꯤ ꯁꯥꯇ꯭ꯔꯅ ꯁꯨꯝ ꯍꯥꯏꯀꯥꯟꯗ ꯆꯠꯄ ꯑꯗꯨꯗꯤ ꯑꯣꯖꯥꯁꯤꯡꯁꯨ ꯁꯥꯎꯅꯤꯡꯉꯝꯒꯅꯦꯕ ꯍꯥꯏꯗꯤ ꯁꯦ ꯑꯩꯈꯣꯏꯅ ꯑꯩꯈꯣꯏꯒꯤ ꯉꯥꯏ ꯄꯥꯗ꯭ꯔꯤꯕꯒꯤ ꯌꯦꯡꯉꯒ ꯑꯦꯟꯖꯥꯡ ꯌꯩꯊꯣꯛꯎꯒꯦꯛꯇ ꯍꯥꯏꯕꯗꯣ ꯊꯥꯏꯅꯗꯤ ꯇꯧꯔꯛꯄꯅ ꯆꯥꯎꯔꯛꯄꯗꯩꯗꯤ ꯑꯩꯈꯣꯏꯅꯣꯏꯟꯅ ꯆꯥꯎꯈꯠꯂꯛꯑꯦꯕ ꯑꯣꯖꯥꯗ ꯑꯉꯥꯡ ꯑꯣꯏꯔꯤꯉꯩꯗꯗꯤ ꯑꯣꯖꯥꯅ ꯂꯦꯞꯄ ꯃꯇꯝꯁꯤꯗꯗꯒꯤꯁꯨ ꯀꯪ ꯍꯥꯏ ꯉ ꯆꯄꯣꯟꯇꯦꯗꯅ ꯑꯗ ꯃꯥꯥꯏꯅ ꯇ ꯑ ꯊꯥꯎꯅꯤꯡꯕ ꯃꯥꯜꯂꯦ ꯕꯖꯥꯔꯗꯁꯨ ꯍꯥꯏꯗꯤ ꯃꯣꯏꯁꯨ ꯄ꯭ꯂꯥꯟ ꯑꯃ ꯂꯩꯖꯔꯝꯗꯣꯏꯅꯤꯗꯅ ꯁꯤ ꯇꯧꯕ ꯁꯤ ꯇꯧꯕ ꯑꯥ ꯃꯤ ꯍꯩꯒꯦꯔꯥ ꯍꯩꯔꯣꯏ ꯔ ꯀꯩꯅꯣ ꯇꯧꯧꯕꯦꯔꯥ ꯁꯤꯅ ꯁꯨꯝ ꯍꯥꯏꯗꯤ ꯃꯊꯥ ꯁꯥ ꯂꯩꯕꯗꯣ ꯑꯩꯒꯤ ꯑꯣꯏꯅꯗꯤ ꯇꯥꯡ ꯇ꯭ꯔꯥꯁꯤꯗ ꯂꯣꯏꯁꯤꯟꯈꯤꯕꯁꯤꯅ ꯈ꯭ꯋꯥꯏ ꯐꯔꯦꯅ ꯈꯟꯕ ꯍꯥꯏꯗꯤ ꯀ꯭ꯂꯥꯁ ꯇꯧꯔꯛꯑꯀꯥꯟꯗ ꯁꯣꯝꯗ ꯇꯔꯨꯛꯇꯒꯤ ꯍꯧꯔꯛꯑꯅꯤꯀꯣ ꯀ꯭ꯂꯥꯁ ꯂꯞꯊꯣꯛꯑꯒ ꯁꯣꯝꯗ꯭ꯔꯖ ꯄꯤꯔꯛꯇꯣꯏꯅꯦꯕ ꯑꯗꯨꯗꯤ ꯂꯣꯏꯁꯤꯟꯗ꯭ꯔꯤ ꯍꯥꯏꯕꯒꯤ ꯑꯃ ꯀꯣꯛꯁꯤꯗ ꯈꯣꯏꯔꯥꯡꯕ ꯑꯃꯈꯛ ꯂꯩꯕꯗꯣ
ꯎꯝ
ꯏꯦ ꯁꯝꯗꯅ ꯃꯨꯛ ꯂꯦꯞꯄ ꯈꯣꯠꯄꯗ ꯇꯉꯥꯏ ꯐꯗꯕꯒꯨꯝꯕ ꯅꯠꯇ꯭ꯔꯗꯤ ꯌꯥꯗꯦ ꯑꯃꯨꯛ ꯍꯥꯏꯔꯦ ꯑꯗꯨꯗꯗꯤ ꯉ ꯆꯥꯃꯤꯁꯤꯗꯩ ꯑꯃꯨꯛ ꯁꯥꯡꯅ ꯊꯣꯡꯑꯅꯤ ꯑꯗꯗꯒꯤ ꯒꯥꯔꯤꯁꯦ ꯇꯣꯡꯉꯅꯤ ꯂꯝ ꯏꯅꯛ ꯅꯛꯁꯦ ꯍꯥꯏꯔꯒꯁꯨ ꯑꯥꯗꯒꯤ ꯑꯃꯨꯛ ꯃꯌꯥꯝ ꯁꯥꯡ ꯆꯪꯗ꯭ꯔꯥ
ꯎ ꯂꯝꯝꯗꯥꯡꯗ ꯈꯤꯇꯪ ꯆꯥꯗꯕ
ꯑ ꯂꯝ ꯑ ꯑꯅꯤꯔꯛꯅꯦꯕ ꯆꯥꯠꯇꯣꯏꯁꯦ ꯍꯥꯏꯗꯤ ꯑꯩꯈꯣꯏꯅ ꯑꯃꯨꯛ ꯑꯩꯈꯣꯏꯁꯤꯅ ꯑꯃꯨꯛ ꯈꯟꯅ ꯅꯛꯑꯒꯦꯠꯠꯇꯅꯤ
ꯍꯣꯏ ꯏꯁꯥ ꯒꯥꯔꯤ ꯂꯩꯈ꯭ꯔꯕꯨꯗꯤꯀꯣ ꯑꯃꯨꯛ ꯐꯕꯀꯣ ꯑꯗꯣ ꯂꯝꯗꯥꯡ ꯌꯥꯝ ꯆꯥꯗꯕꯅꯦ ꯑꯗꯨꯏ ꯖꯒꯥꯗꯨ ꯑꯩꯁꯨ ꯍꯥꯟꯅ ꯌꯦꯡꯉꯝꯃꯦꯕ
ꯆꯥꯇꯔꯅꯅ ꯍꯥꯏꯗꯤ ꯑꯩ ꯀꯩꯅꯣ ꯇꯧꯅꯤꯡꯗꯦꯕ ꯁꯣꯝꯗꯁꯦ ꯂꯣꯏꯁꯤꯟꯕ ꯑꯃ ꯅꯥꯔꯒ ꯁꯣꯝꯗ ꯒ꯭ꯌꯥꯟ ꯇꯥꯅ ꯋꯥꯖꯔꯁꯨ ꯑꯦ ꯂꯣꯏꯈ꯭ꯔꯦ ꯍꯦ ꯍꯥꯏꯕ ꯑꯃ ꯈꯪꯉꯒꯗꯤ ꯋꯥ ꯌꯥꯝ ꯁꯪꯉꯦꯗꯅ ꯑꯗꯨꯒꯤ ꯈꯟꯆ ꯀꯥꯏꯅ ꯇꯠꯇ ꯑꯩꯅꯗꯤ ꯑꯁ ꯆꯊꯣꯛꯅꯤꯡꯗ꯭ꯔꯦꯗ ꯑꯩꯗꯤ ꯑꯩ ꯊꯪꯅ ꯀ꯭ꯂꯥꯁ ꯇꯧꯔꯛꯄꯅꯤꯅ ꯍꯥꯏ ꯃꯣꯏꯁꯤꯗ ꯂꯩꯍꯧꯒꯗꯕ ꯃꯣꯏꯒꯤꯕꯨꯗꯤ ꯍꯥꯎ ꯋꯥ ꯋꯥꯁꯂꯣꯏ ꯂꯣꯏꯗꯤ ꯑꯅꯤꯗ꯭ꯔꯕ ꯃꯅ ꯏ ꯈꯕꯔ ꯑꯩ ꯃꯇꯥ ꯁꯥꯔꯞ ꯄꯒꯤꯅꯦ ꯂꯏ ꯅꯥꯏ ꯀ ꯑꯋꯥꯕꯁꯨꯕꯤ
ꯏꯅ ꯃꯥꯗ꯭ꯔꯔꯤ
ꯍꯣꯏ ꯆꯂꯣ ꯂꯣ ꯆꯂꯣ
ꯍꯗ
ꯊꯦꯡꯨ